ꯀꯣ ꯑꯩꯗꯤ ꯄꯦꯜꯂꯕꯅꯤ ꯅꯦꯠꯁꯤꯕꯨ ꯀꯩꯗꯧꯕꯩꯅꯣ ꯃꯥꯢꯅ ꯑꯗꯨꯝ ꯃꯨꯊꯠꯀ ꯃꯨꯠꯁꯤꯠꯒ ꯁꯥꯟꯅ ꯂꯩꯔꯤꯁꯤꯕꯣ ꯃꯨꯛ ꯍꯧꯔꯦ ꯄꯣꯔꯧ ꯁꯣꯟꯕ ꯇꯥꯔꯕꯣꯀꯔꯤ ꯅꯪ ꯇꯥꯗ꯭ꯔꯣ ꯑꯩꯅ ꯉꯁꯥꯏꯗꯩ ꯍꯥꯏꯔꯤꯁꯦ
ꯇꯥꯏꯌꯦ ꯍꯧꯖꯤꯛꯇ ꯇꯥꯕꯩꯅꯦ ꯅꯪꯕꯣ
ꯅꯪꯕꯣ ꯅꯪꯁꯤꯃꯅꯦ ꯑꯩ ꯄꯦꯜꯂꯕꯅꯦ ꯑꯩ ꯄꯦꯜꯂꯕꯅꯦ ꯃꯣꯏꯒꯤ ꯋꯥꯔꯤ ꯁꯥꯟꯅꯕꯁꯤꯁꯨ ꯑꯃꯅ ꯇꯧꯕ ꯂꯣꯏꯕꯒ ꯃꯤꯅꯤꯠ ꯇꯔꯥꯃꯉꯥ ꯒꯦꯞ ꯂꯩꯇꯗꯤ ꯌꯥꯗ꯭ꯔꯦꯅꯦ ꯍꯧꯖꯤꯛꯇꯤ ꯑꯃꯨꯛ
ꯃꯣꯏ
ꯃꯣꯢ ꯀꯅꯣꯝ ꯃꯌꯥꯝꯁꯤ ꯒ꯭ꯌꯥꯟ ꯇꯥꯔꯗꯤ ꯑꯁꯦꯡꯕ ꯈꯪꯗꯦꯗ ꯑꯁꯦꯡꯕ ꯍꯦꯃꯟ ꯂꯥꯡꯃꯟꯈꯒ꯭ꯔꯦ ꯑꯃꯃꯨꯛ ꯍꯥꯏ ꯑꯃꯃꯨꯛ ꯍꯥꯏ ꯒ꯭ꯌꯥꯟꯃꯦꯟꯒ ꯇꯥꯗꯦꯗ
ꯍꯣꯏ ꯃꯩꯁꯤꯁꯨ ꯃꯨꯠꯈ꯭ꯔꯦ ꯇꯧꯔꯤꯁꯦ ꯉꯁꯤ ꯅꯨꯃꯤꯠꯁꯦ ꯀꯩ ꯅꯨꯃꯤꯠ ꯇꯥꯔꯕꯅꯣ ꯈꯪꯗꯦꯅꯦ
ꯇꯥꯅꯤꯡꯗꯦ ꯃꯩ ꯃꯨꯠꯄꯕꯨ ꯀꯩ ꯅꯨꯃꯤꯠ ꯇꯥꯕꯅꯣꯌꯦ ꯑꯗꯣ ꯀꯩꯅꯣ ꯇꯧꯋꯦ ꯉꯁꯤꯁꯦ ꯗꯥꯎ ꯏꯌꯥ ꯌꯥꯗꯕꯩ ꯇꯥꯢꯄꯇ ꯇꯧꯢ ꯍꯣꯏ ꯌꯥꯔꯣꯏ ꯌꯥꯔꯣꯏ ꯅꯪ ꯗꯥꯎ ꯌꯥꯔꯣꯏ ꯅꯪ ꯑꯗꯨꯝ ꯌꯥꯔꯣꯏ ꯅ ꯏꯁꯥ ꯌ ꯗꯥꯎ ꯌꯔꯔꯣꯏ ꯁꯥꯏꯗ ꯑꯝꯇ ꯍꯌꯦꯡ ꯅꯪ ꯄꯨꯡ ꯀꯌꯥ ꯆꯠꯅꯤ ꯍꯥꯏꯅꯣ
ꯍꯌꯦꯡꯁꯦ ꯆꯠꯄꯤꯔꯣ ꯀꯥꯏ ꯆꯠꯄꯣꯏꯅꯣ
ꯑꯥꯗ ꯆꯠꯄꯒꯤ ꯅꯪ ꯑꯇꯣꯞꯄ ꯀꯥꯏ ꯆꯠꯀꯦ ꯍꯥꯏꯅ
ꯊꯕꯛꯁꯤ ꯂꯩꯕ ꯆꯠꯂꯔꯣꯏ ꯑꯗꯣ ꯍꯌꯦꯡꯕꯨꯗꯤ
ꯀꯩꯅꯣ ꯆꯠꯂꯔꯣꯏ ꯑꯃꯨꯛ ꯑꯅꯤꯅꯦꯕ ꯂꯩꯔꯤꯁꯦ ꯑꯃꯅꯅꯦꯀꯣ ꯍꯌꯦꯡꯁꯦ ꯑꯩꯁꯦ ꯏꯝꯐꯥꯜ
ꯑꯩꯒꯤ ꯆꯦ ꯆꯥꯡ ꯃꯌꯥꯝꯁꯦ ꯂꯣꯏꯅ ꯄꯤꯁꯤꯜꯂꯝꯃꯒ ꯂꯥꯛꯀꯦ ꯇꯧꯕ ꯑꯗꯣ ꯃꯣꯏ ꯍꯌꯦꯡ ꯏꯃꯥꯟꯅꯕꯤ ꯑꯃ ꯆꯥꯟꯅꯕꯤ ꯑꯃ ꯂꯩꯕꯗꯣ ꯃꯥ ꯆꯠꯄ ꯀꯥꯟꯗ ꯄꯤꯈ꯭ꯔꯒꯦ ꯑꯗꯨ ꯍꯥꯏꯒꯠꯂꯔꯣꯏ ꯀ ꯑꯗꯨꯒꯤ ꯍꯌꯦꯡꯁꯦ ꯑꯩꯈꯣꯏ ꯄꯨꯡ ꯇꯔꯥꯃꯥꯊꯣꯏꯗ ꯄꯨꯂꯞ ꯊꯥꯖꯤꯜꯂꯤꯀꯥꯟꯗ ꯄꯨꯊꯥꯖꯤꯃꯤꯟꯅꯔꯁꯦꯅ ꯇꯧꯕ ꯑꯗꯨꯗꯨꯒꯤ ꯉꯥꯏꯅꯗ꯭ꯔꯒ ꯑꯗꯨꯝ ꯇꯧꯔꯁꯦꯅ ꯇꯧꯕꯒꯤ ꯆꯠꯁꯦꯅ ꯍꯥꯏꯅꯕ ꯑꯗꯨꯗ ꯑ ꯆꯠꯇꯤ ꯆꯠꯂꯔꯣꯏꯕꯀꯣ ꯄꯨꯡ ꯃꯉꯥ ꯁ꯭ꯋꯥꯏꯗ ꯃꯥꯗꯣ ꯃꯣꯏꯒꯤ ꯑꯅꯥꯕ ꯑꯃ ꯄꯨꯈꯠꯀꯅꯤ ꯑꯌꯦ
ꯑꯗꯨꯗꯨꯗ ꯃꯣꯏ ꯆꯠꯄ ꯀꯥꯟꯗ ꯆꯦꯗꯣ ꯄꯤꯈ꯭ꯔꯒꯦ ꯃꯣꯏ ꯊꯥꯖꯤꯟꯕꯤꯔꯒꯦꯅ ꯍꯥꯏꯕ ꯐꯔꯦ ꯑꯗꯨ ꯅꯪ ꯑꯩ ꯍꯌꯦꯡ ꯑꯥꯗ ꯆꯠꯄꯗꯣ ꯑꯩ ꯌꯥꯎꯕ ꯌꯥꯔꯔꯣꯏ
ꯀꯩꯗꯧꯔꯒꯦ
ꯐꯤꯔꯣꯟ ꯃꯌꯥꯝ ꯁꯨꯗꯗ ꯌꯥꯔꯔꯣꯏ
ꯑꯣ ꯍꯣꯏ ꯀꯥꯏꯗ ꯀꯥꯏꯗꯦ
ꯑꯗꯨ ꯅꯣꯏꯒꯤꯗꯣ ꯇꯧꯗꯤ ꯇꯧꯅꯤ ꯍꯥꯏꯕ꯭ꯔꯣ ꯑꯁ ꯉꯥꯡꯁꯤꯟꯃꯤꯟꯅꯔꯦ ꯑꯃꯨꯛ ꯉꯥꯡꯁꯤꯟꯃꯤꯟꯅꯔꯦ ꯉꯥꯡꯁꯤꯟꯃꯤꯟꯅꯔꯦ ꯀꯩꯅꯣꯝꯃ ꯏꯇꯧ ꯇꯧꯔꯤꯕ ꯋꯥꯔꯤꯁꯦ ꯀꯩꯅꯣꯝ ꯄꯨꯊꯣꯛ ꯁꯥꯟꯅꯗꯕ ꯌꯥꯔꯔꯣꯏ ꯑꯗꯨꯝ ꯉꯥꯡꯁꯤꯟꯅꯗꯣꯔꯦ ꯏꯕꯅꯤ
ꯎ
ꯑ ꯉꯥꯡꯉꯣꯏ ꯂꯦꯞꯈ꯭ꯔꯗꯤ ꯅꯪ ꯑꯃꯨꯛ ꯉꯥꯡꯕ ꯌꯥꯗ꯭ꯔꯥ
ꯑꯗꯨꯅꯦ ꯍꯌꯦꯡꯁꯦ ꯑꯩ ꯑꯗꯨꯝ ꯄꯨꯡ ꯃꯣꯏ ꯇꯔꯥ ꯑꯗꯨꯋꯥꯏꯗ ꯌꯧꯅꯤꯡꯉꯥꯏ ꯇꯧꯔꯛꯑꯣꯅ ꯍꯥꯏꯕ ꯑꯗꯨꯒꯤ ꯑꯗꯨꯝ ꯄꯨꯡ ꯁꯤꯗꯒꯤ ꯅꯤꯄꯥꯟ ꯑꯗꯨꯋꯥꯏꯗ ꯆꯠꯇꯕ ꯌꯥꯔꯣꯏꯕ ꯅꯤꯄꯥꯜ ꯃꯈꯥꯏ ꯑꯃꯨ ꯊꯦꯡꯕꯕꯨꯗꯤ ꯌꯥꯏꯌꯦ ꯄꯨꯡ ꯇꯔꯥ ꯃꯈꯥꯏ ꯇꯔꯥꯃꯥꯊꯣꯏꯗ ꯑꯗꯨꯋꯥꯏ ꯌꯧꯔꯁꯨ ꯌꯥ ꯍꯥꯏꯕꯀꯣ ꯑꯗꯨ ꯑꯣꯏ ꯇꯔꯁꯨ ꯅꯨꯡꯉꯥꯏꯇꯕꯗꯣ
ꯃꯇꯝ ꯆꯥꯅ ꯌꯧꯕ ꯈꯣꯠꯄ ꯇꯧꯔꯗꯤ ꯅꯨꯡꯉꯥꯏꯗꯅꯀꯣ ꯑꯗꯨ ꯑꯗꯨꯈ ꯅ ꯍꯌꯦꯡ ꯑꯗꯨꯨꯤꯒꯦ ꯍꯥꯏꯃ ꯇꯒꯦ ꯆꯠꯂ ꯆꯠꯂꯨ ꯃꯇꯝ ꯆꯥꯅ ꯆꯠꯂꯨ ꯅꯣꯡ ꯑꯛꯇ ꯌꯥꯎꯗ ꯉꯥꯏꯔꯒ ꯑꯊꯦꯡꯕ ꯀꯥꯡꯕꯨꯒ ꯁꯥꯔꯅꯨ ꯃꯇꯝ ꯆꯥꯅ ꯑꯗꯨꯝ ꯆꯠꯂꯣ ꯅꯪꯒꯤ ꯇꯧꯐꯝ ꯊꯣꯛꯄꯗꯨ ꯇꯧꯔꯒ ꯑꯃꯨꯛ ꯃꯇꯝ ꯆꯥꯅ ꯑꯗꯨꯝ ꯍꯜꯂꯛꯑꯣ ꯑꯗꯨꯗ ꯌꯥꯝ ꯑꯆꯕ ꯁꯥꯡ ꯁꯥꯗꯅ ꯑꯃꯨꯛ ꯊꯣ ꯄꯨꯜꯅ ꯁꯥꯟꯅꯔꯨꯗ꯭ꯔꯁꯨ ꯑꯩꯒꯤ ꯑꯣꯏꯅꯕꯨꯗꯤ ꯉꯟꯅ ꯍꯟꯒꯦꯅꯕꯨꯗꯤ ꯑꯗꯨꯃꯥꯏꯅ ꯍꯥꯏꯅꯕꯅꯦ ꯑꯍꯥꯟꯕ ꯑꯍꯥꯟꯕꯗꯕꯨꯗꯤ ꯑꯗꯨꯗ ꯍꯟꯕꯒ ꯑꯃꯨꯛ ꯆꯠꯈꯤꯕꯒ ꯑꯃꯨꯛ ꯍꯜꯂꯛꯄꯗꯣ ꯀꯩꯁꯨ ꯇꯥꯏꯃꯤꯡꯗꯣ ꯌꯥꯝ ꯈꯦꯠꯅꯔꯣꯏꯗꯕꯒꯤ ꯃꯑꯣꯡꯗꯣ ꯂꯩꯁꯤꯜꯂꯛꯄꯗ ꯑꯩꯅ ꯍꯪꯒꯠ ꯍꯟꯗ ꯊꯥꯎ ꯇꯨꯡꯗ ꯁꯔꯨꯗꯤ ꯍꯌꯦꯡ ꯂꯦꯞꯄꯒꯦꯅ ꯑꯗꯨꯝ ꯍꯥꯏꯗꯣꯛꯈ꯭ꯔꯦ ꯑꯩꯈꯣꯏ ꯍꯧꯖꯤꯛ ꯀꯩꯅꯣ ꯏꯁꯤꯡꯒꯤ ꯄꯥꯏꯞ ꯄꯨꯕꯒꯤꯁꯨ ꯌꯥꯝ ꯀꯟꯅ ꯇꯧꯔꯤꯑꯕꯀꯣ ꯑꯗꯩ ꯍꯌꯦꯡ ꯑꯩꯅ ꯑꯗꯨꯝ ꯏꯁꯤꯡꯁꯨ ꯆꯤꯡꯉꯒꯦ ꯏꯁꯤꯡꯁꯨ ꯂꯩꯔꯝꯗ꯭ꯔꯕꯅꯤꯅ ꯑꯗꯨꯒ ꯐꯤꯔꯣꯜ ꯀꯩꯀꯥꯁꯨ ꯈꯣꯠꯇꯣꯛꯄ ꯈꯔ ꯑꯗꯨꯝ ꯇꯧꯔꯁꯤꯔ ꯍꯥꯟꯅ ꯂꯥꯛꯑꯔꯣꯏꯒꯦꯅꯗꯤ ꯍꯥꯏꯔꯝꯃꯦ ꯍꯌꯦꯡꯒꯤ ꯑꯣꯏꯅꯕꯨꯗꯤ ꯑꯩ ꯑꯗꯨꯝ
ꯑꯣ ꯑꯩꯒꯤꯅꯤꯅ ꯍꯥꯏꯔꯝꯕ꯭ꯔꯣ ꯑꯩꯒꯤ ꯀꯩꯅꯣ ꯀꯩ ꯀꯩ ꯑꯩꯒꯤ ꯊꯣꯛꯄꯗꯨꯒꯤ ꯍꯥꯏꯔꯝꯕ꯭ꯔꯣ
ꯍꯥꯏꯔꯝꯃꯤ ꯍꯥꯏꯔꯝꯃꯤ ꯑꯗꯨꯗꯤ ꯍꯥꯏꯔꯝꯗ꯭ꯔꯁꯨ ꯅ ꯍꯥꯟꯗꯅ ꯈꯪꯈ꯭ꯔꯕꯅꯦ ꯅꯪꯒꯤ ꯅꯄꯣꯛ ꯅꯨꯃꯤꯠ ꯇꯥꯏ ꯑꯗꯣ ꯑꯗꯣ ꯉꯁꯥꯏꯁꯨ ꯍꯥꯏꯕꯗꯤ ꯍꯥꯏꯔꯝꯕꯅꯦ ꯍꯌꯦꯡꯗꯤ ꯀꯩꯅꯣꯒꯤ ꯅ ꯭ꯔꯅ ꯑꯩꯅ ꯃꯥꯅꯦ ꯃꯥꯏ ꯃꯕꯣꯛ ꯅꯨꯃꯤꯠ ꯍꯥꯏꯔꯝꯕꯅꯦ ꯅꯪꯉꯣꯟꯗ ꯀꯩꯁꯨ ꯇꯔꯤ ꯇ꯭ꯔꯥ ꯇꯧꯅ ꯀꯩꯁꯨ ꯍꯥꯏꯔꯑꯣꯣꯏ
ꯍꯣꯏ ꯁꯨꯝꯃ ꯍꯥꯡꯕꯩꯗ
ꯣꯏ ꯈꯪꯗꯣꯏꯅꯦ ꯇꯧꯔꯤꯁ ꯁ ꯌꯥꯗꯌꯥꯟ ꯇꯥ ꯇꯔꯤꯁꯦꯒꯤ ꯃꯃꯥꯡ ꯁꯥꯟꯅꯅꯤ ꯇꯧꯔꯝꯒ ꯑꯃꯨꯛ ꯌꯩꯊꯣꯛꯈꯤꯕꯗꯨ ꯑꯣꯏꯗꯣꯏ ꯅꯠꯇ꯭ꯔꯒ ꯑꯩ ꯁꯥꯟꯅꯅꯤ
ꯃꯥꯅꯦ ꯃꯥꯅꯦ ꯗꯨꯒꯝ ꯍ ꯁ ꯇꯧꯕꯒ ꯃꯣꯏꯒꯤ ꯀꯩꯅꯣꯒ ꯃꯃꯥ ꯃꯆꯥ ꯂꯩꯇꯕ ꯇꯧꯕꯗꯨꯕꯨ ꯃꯈꯥꯏꯕꯩ ꯇꯧꯕꯗꯣ ꯑꯗꯨꯝ ꯑꯇꯩ ꯌꯦꯠꯊꯣꯛꯈ꯭ꯔꯕꯅꯦꯕ ꯊꯤꯡꯈꯤꯕꯗꯒꯤ ꯍꯦꯛ ꯌꯥꯎꯁꯪ ꯂꯣꯏꯔꯛꯄꯒꯤ ꯑꯗꯨꯋꯥꯏꯗ ꯇꯧꯒꯦ ꯇꯧꯔꯝꯕꯅꯦꯕ
ꯑꯗꯨꯅꯦ ꯑꯩꯁꯨ ꯁꯤꯁꯦ ꯃꯃꯥꯡꯗ ꯁꯥꯟꯅꯅꯦꯅ ꯇꯥꯒꯒꯨꯝ ꯇꯧꯕ ꯑꯗꯨꯒ ꯑꯗꯨꯃꯥꯏꯅ ꯏꯔꯥꯡ ꯊꯣꯛꯄꯗ ꯌꯩꯊꯣꯛꯈꯤꯕꯗꯨ ꯃꯥꯜꯂꯕ ꯑꯗꯨꯒꯤꯅꯤꯗ ꯑꯗꯣ ꯉꯁꯤꯗꯤ ꯃꯣꯏ ꯁꯥꯟꯅꯅꯤꯗꯤ ꯁꯥꯟꯅꯅꯗꯧꯗꯤ ꯃꯥꯜꯂꯦ ꯅꯣꯡꯁꯨ ꯇꯥꯕꯤꯗ꯭ꯔꯗꯤ ꯐꯗꯧꯕ ꯑꯗꯣ ꯑꯩꯅꯁꯨ ꯃꯣꯏꯔꯥꯡꯊꯁꯤꯡꯗ ꯍꯥꯏꯔꯛꯇꯦ ꯍꯥꯏꯈꯤꯕꯅꯦ ꯅꯣꯡ ꯇꯥꯗ꯭ꯔꯒꯗꯤ ꯂꯥꯛꯑꯣ ꯌꯦꯡꯕꯅ ꯍꯥꯏꯈꯤꯕꯅꯤ ꯃꯥ ꯍꯣꯏ ꯅꯣꯡ ꯇꯥꯗ꯭ꯔꯒꯗꯤ ꯌꯦꯡꯒꯦ ꯅꯣꯡ ꯇꯥꯔꯒꯗꯤ ꯂꯥꯛꯇꯧ ꯃꯥꯟꯗꯦꯅꯗꯤ ꯍꯥꯏꯔꯛꯄꯅꯦ ꯑꯗꯣ ꯑꯩꯅ ꯍꯣꯏ ꯃꯑꯣꯡ ꯌꯦꯡꯉꯁꯤ ꯍꯣꯔꯦꯟ ꯑꯗꯨꯝ ꯄꯥꯎ ꯐꯥꯎꯅꯔꯁꯦ ꯍꯥꯏꯈꯤꯕꯅꯦ